ꯅꯨꯡꯉꯥꯏꯔꯤꯕ꯭ꯔꯣ
ꯑꯦ ꯅꯪꯗꯦ
ꯅꯨꯡꯉꯥꯢꯔꯤꯌꯦ ꯄꯨꯟꯁꯤꯕꯨ ꯅꯨꯡꯉꯥꯏꯇꯔꯗꯤ ꯀꯔꯤ ꯅꯨꯡꯉꯥꯏꯒꯗꯕ꯭ꯔꯣ
ꯀꯩꯪ ꯃꯊꯦꯜ ꯆꯒꯦ
ꯀꯩ ꯃꯊꯦꯜ ꯆꯥꯔꯒꯦ ꯉꯁꯤ꯫ ꯆꯥꯛ ꯆꯥꯗ꯭ꯔꯤꯌꯦ ꯑꯗꯨꯅ ꯃꯊꯦꯜ ꯆꯥꯗ꯭ꯔꯤꯌꯦ
ꯑꯁ ꯊꯦꯡꯉꯦꯅꯦ
ꯑꯁ ꯊꯦꯡꯉꯦ ꯍꯣꯏ ꯉꯟꯅ ꯆꯥꯗꯦ ꯆꯥꯛ ꯀꯨꯏꯔꯕꯣ
ꯀꯨꯏꯔꯦꯗ ꯑꯩꯈꯣꯏꯗꯤ
ꯂꯥꯝꯕꯨ ꯂꯥꯝꯃꯝꯃꯅꯤ ꯅꯪꯗꯤ ꯀꯨꯏꯔꯦ ꯍꯥꯏꯗꯤ ꯑꯁꯦꯡꯕ ꯑꯗꯨꯅꯦ ꯄꯨꯡ ꯕꯥꯔꯣ ꯇꯥꯔꯗꯤ ꯑꯃꯨꯛ ꯆꯔꯥ ꯋꯥꯟꯕꯩ ꯃꯇꯝ ꯌꯧꯔꯅꯤ ꯊꯦꯡꯉꯦꯍꯦ ꯑꯩ ꯊꯕꯛ ꯂꯩꯕꯩꯅꯤꯗ ꯑꯗꯣ ꯋꯥ ꯑꯃꯠꯇ ꯍꯪꯕ ꯌꯥꯕ꯭ꯔꯣ ꯀꯔꯤ ꯃꯊꯦꯜ ꯆꯥꯕ꯭ꯔꯣ ꯀꯔꯤꯃꯊꯦꯟ ꯆꯥꯕꯤꯔꯕꯣ
ꯉꯁꯤꯒꯤꯗꯤ
ꯑꯦ ꯑꯁ
ꯌꯥꯝ ꯍꯥꯎꯕꯗꯤ ꯅꯠꯇꯦꯗ ꯏꯔꯣꯝꯕꯒ ꯆꯝꯐꯨꯠ ꯑꯃꯒ
ꯆꯝꯐꯨꯠ ꯑꯃꯒ ꯏꯔꯣꯝꯕꯒꯗꯤ ꯍꯥꯎꯋꯦ ꯅꯣꯏꯒꯤꯗꯤ ꯈꯪꯗꯦ ꯃꯊꯦꯜ ꯑꯍꯨꯝ ꯂꯩꯌꯦ ꯉꯁꯤ ꯌꯦꯡꯗꯤ ꯌꯦꯡꯅꯤꯡꯈ꯭ꯔꯦꯗ ꯀꯔꯤ ꯃꯊꯦꯜꯅꯣ
ꯅꯪꯅ ꯊꯣꯛꯉꯤꯔꯣ
ꯑꯩꯅ ꯊꯣꯡꯗꯤꯌꯦ
ꯅꯣꯡ ꯐꯗꯧꯗꯤ
ꯅꯣꯡ ꯈꯨꯗꯧꯗꯤ ꯊꯣꯡꯕ ꯌꯥꯏꯍꯦ ꯅꯪꯁꯨ ꯀꯅꯣ ꯑꯁ ꯑꯩ ꯊꯣꯡꯕ ꯃꯇꯝꯗ ꯅꯪ ꯃ ꯆꯥ ꯍꯪꯒꯦ ꯑꯗꯨꯗꯤ
ꯑꯁ
ꯐꯖꯅ ꯊꯣꯡꯕꯤꯒꯦ
ꯍꯣꯏꯅꯦ ꯑꯗꯨꯕꯨꯗꯤ
ꯑꯗꯨ ꯑꯗꯨꯕꯨ ꯏꯤ ꯊꯧꯗꯕ ꯒꯦꯝꯃ ꯑꯗꯨꯗꯤ ꯅꯠꯇꯦꯀꯣ ꯑꯗꯨꯗꯤ ꯊꯧꯅꯤꯡꯗꯦ
ꯏꯁ ꯏꯤ ꯊꯣꯛꯄ ꯈꯛꯇꯪ ꯊꯣꯡꯒꯦ ꯍꯥꯏꯔꯣ ꯅꯪꯒꯤꯁꯦ ꯑꯗꯨꯗꯤ ꯍꯥꯏꯒꯅꯣ
ꯅ ꯏ ꯊꯣꯛꯄ ꯑꯩ ꯊꯣꯛꯒꯦ ꯎꯝꯁꯗ ꯀ꯭ꯔꯥꯔ ꯇꯤꯟ ꯂꯔꯥ ꯂꯨꯄꯩ ꯌꯥꯗꯦꯅꯦ ꯀꯩꯅꯣ ꯑꯗꯨꯒꯣ
ꯑꯗꯨ ꯑꯣꯏꯔꯁꯨ ꯍꯛꯆꯥꯡ ꯐꯕꯅꯦ
ꯍꯣꯏ ꯍꯛꯆꯥꯡ ꯐꯩ ꯑꯗꯨꯕꯨ ꯈꯔ ꯌꯣꯠꯄ ꯈꯔꯕ ꯏ ꯇꯕꯣꯒꯇꯆꯥ ꯑꯗꯤ ꯌꯥꯕꯦ ꯑꯅꯟꯁꯨꯣ ꯑꯦ ꯅꯨꯡꯇꯤꯒꯤ ꯆꯥꯒꯦ ꯍꯥꯏꯕꯅꯗꯦꯗ ꯅꯪ ꯊꯣꯡꯕ꯭ꯔꯥ ꯑꯗꯣ ꯑꯩ ꯊꯣꯡꯕ ꯃꯇꯝꯗ ꯐꯖꯅ ꯆꯥꯕꯗꯣ ꯅꯪ ꯑꯃꯨꯛꯀ ꯆꯥꯅꯤꯡꯉꯦ ꯍꯥꯏ ꯑꯃꯨꯛ ꯔꯛꯅꯤꯀꯣ
ꯑꯗꯨ ꯅꯪ ꯑ
ꯑꯗꯨꯪ ꯆꯅꯤ ꯑꯃꯨꯛ ꯆꯥꯅꯤꯡꯉ ꯍꯥꯏꯔꯗꯤ ꯅꯪ ꯑꯃꯨ ꯍꯣꯡꯃ ꯑꯩꯕꯨ ꯌꯥꯎꯔꯦ
ꯑꯦ
ꯎꯝ ꯎꯝ ꯃꯤ ꯊꯣꯡꯅꯤꯡꯗꯦꯕ ꯕꯤꯠꯀ ꯂꯩꯗꯦꯕ ꯕꯤꯠ ꯇꯠꯂꯦꯕ ꯑꯗꯨꯗꯣ ꯊꯣꯡꯉꯗꯣ ꯅꯨꯄꯥ ꯑꯗꯨ ꯑꯗꯨꯝ ꯇꯧꯅꯦꯠꯇꯣ ꯑ ꯊ ꯇꯧꯅꯤꯡꯕ ꯅꯒꯤ ꯊꯛꯇ ꯂꯣꯏꯔꯕ꯭ꯔꯣ ꯑꯌꯨꯛꯀꯤꯗꯣ ꯑꯌꯨꯛꯀꯤ ꯊꯕ ꯂꯣ ꯑꯣ ꯑꯩ ꯊꯕꯛ ꯂꯣꯏꯔꯦꯗ ꯍꯧꯖꯤꯛ ꯑꯗꯨꯒꯤ ꯊꯕꯥꯛ ꯑꯣꯏꯕꯒꯤ ꯊꯧꯔꯛꯄ ꯅꯩ ꯀꯩꯅꯣ ꯎꯝ ꯦꯗꯤ ꯀꯥꯃ ꯂꯩꯔꯤꯗ
ꯀꯝ ꯀꯥꯟꯗ ꯆꯥꯗꯣꯏꯣ
ꯀꯪ ꯀꯥꯟꯗ ꯆꯥꯗꯣꯏꯅꯣ ꯑꯗꯨꯗꯤ ꯑꯌꯨꯛꯀꯤ ꯆꯥꯛꯁꯤꯅꯣ ꯄꯨꯡ ꯀꯌꯥꯗ ꯉꯇꯥꯡ ꯍꯥꯏꯩꯒ ꯆꯥꯔꯅꯤꯗ ꯃꯊꯦꯜꯔꯗꯤꯒꯨꯝ ꯂꯩ ꯑꯩ ꯑꯗꯣ ꯍꯪꯒꯤꯕꯒꯤ ꯅꯪꯒꯤꯁ ꯌꯦꯟꯁꯥꯡ ꯍꯗꯕꯒꯤ ꯆꯥꯅꯤꯡꯗꯕ
ꯆꯥꯅꯤꯡꯗꯕꯩ ꯑꯣꯏꯔꯝꯅꯤꯗ
ꯑꯗꯨ ꯑꯣꯏꯕ꯭ꯔꯥ ꯈꯗꯦꯟꯗꯤ ꯗ ꯍꯣꯏꯝꯅꯤ ꯁꯣꯏꯗ꯭ꯔꯦꯣꯏꯗ꯭ꯔꯦ ꯏ ꯌꯥꯎꯕꯗꯣ ꯈꯔ ꯀꯪꯁꯤꯟꯕꯒꯤꯗꯣ ꯍꯥꯞꯄꯤ ꯍꯥꯞꯄꯤꯗ ꯁꯈꯪꯗꯣ
ꯑꯩ
ꯑꯩꯗꯤ ꯆꯥꯁꯤꯜꯂꯣ ꯆꯥꯁꯤꯜꯂꯣ ꯍꯧꯖꯤꯛ ꯇꯔꯥꯊꯣꯏꯇꯥ ꯍꯣꯏ ꯆꯥꯁꯤꯦꯡꯅꯤ ꯀꯩꯅꯣ ꯕ꯭ꯔꯦꯛꯐꯥꯁ ꯇꯧꯔꯗꯤ ꯆꯥ ꯀ ꯆꯔꯦ ꯆꯥꯂꯤꯗꯦꯅ
ꯅꯣꯏꯅꯦ ꯑꯗꯨꯕꯨꯗꯤ ꯑꯩꯈꯣꯏꯗꯤ ꯕ꯭ꯔꯦꯛꯐꯥꯁꯀ ꯂꯩꯖꯗ꯭ꯔꯦ
ꯑꯩꯈꯕꯦꯛꯖꯗ꯭ꯔꯦꯗ ꯂꯩꯖꯕꯤꯔꯣ ꯕ꯭ꯔꯦꯛꯐꯥꯁ ꯇꯧꯔꯗꯤ ꯆꯥꯛ ꯊꯦꯡꯅꯅ ꯆꯠꯅꯤꯡꯗꯕꯅꯤ ꯀ ꯀꯩ ꯍꯥꯏꯅꯣ ꯕ꯭ꯔꯦꯛꯐꯥꯁꯀ ꯂꯩꯔꯗꯤ ꯃꯣꯔꯅꯤꯡꯗ ꯆꯥꯕꯗꯣꯝ ꯍꯣꯏꯅꯦ ꯑꯝ ꯍꯥꯏ ꯍꯣꯏ ꯎꯝ ꯈꯔ ꯆꯥꯛ ꯆꯥꯗ ꯆꯥꯅꯤꯡꯗꯦꯕ ꯑꯗꯨꯒꯤ ꯌꯥꯅꯤꯗ ꯑꯣ ꯑꯩꯈꯣꯏꯗꯤ ꯕ꯭ꯔꯦꯛꯐꯥꯁ ꯇꯧꯗꯦ ꯗꯥꯏꯔꯦꯛ ꯂꯟꯁ ꯑꯣꯏꯅ ꯆꯥꯏꯌꯦ ꯑꯩꯈꯣꯏꯗꯤ ꯑꯁ ꯄꯨꯡ ꯃꯔꯤꯒ ꯆꯥꯔꯕꯅꯤꯀꯣ ꯅꯣꯏꯁꯦ
ꯑꯁ ꯃꯔꯤꯗꯤ ꯉꯟꯃꯜꯂꯍꯦꯕꯨꯡꯉꯣ
ꯑꯦꯕꯨꯡꯉꯣ ꯏꯕꯦꯝꯃ ꯄꯨꯡ ꯀꯌꯥꯗ ꯍꯧꯒꯠꯄꯅꯣ ꯅꯪꯕꯣ ꯄꯨꯡ ꯅꯤꯄꯥꯟ ꯑꯩꯗꯤꯅꯦ ꯄꯨꯡ ꯀꯌꯥꯗ ꯍꯧꯒꯠꯇꯣꯏ ꯃꯥꯟꯒꯦ ꯍꯥꯏꯔꯛꯃꯣ ꯅꯪ ꯈꯪ ꯅꯠꯇ꯭ꯔꯣ ꯈꯪꯅ ꯈꯪꯅ ꯑꯗꯨꯕꯨ ꯅꯪꯕ ꯅꯪꯕꯨꯗꯤ ꯂꯩꯃꯤꯅꯗꯤꯅ ꯑꯗꯨꯒꯤ ꯑꯩ ꯅꯪꯅ ꯀꯔꯤ ꯍꯥꯏꯅꯣ ꯈꯪꯗꯦ ꯊꯦꯡꯅ ꯈꯒꯠꯂꯕꯒ ꯃꯥꯜꯂꯦ ꯅꯪꯅ ꯑꯗꯨ ꯋꯥ ꯍꯟ ꯂꯁꯤ
ꯑꯩꯁꯤ ꯌꯥꯝ ꯊꯦꯡꯕ ꯑꯣꯏ
ꯑꯩꯁꯨꯦ ꯌꯥꯝ ꯊꯦꯡꯕ ꯑꯣꯏꯗꯦ ꯑꯗꯨꯝ ꯀꯩ ꯍꯥꯏꯁꯤꯔꯥ ꯄꯨꯡ ꯇꯔꯨꯛ ꯇꯔꯨꯛ
ꯃꯉꯥ ꯃꯈ
ꯃꯉꯥ ꯃꯈꯥꯏ ꯑꯗꯨꯃꯥꯏ ꯍꯧꯒꯠꯂꯦ ꯍꯥꯏꯦ ꯇꯔꯨꯛ ꯍꯥꯏꯔꯦ ꯑꯃ ꯇꯔꯥꯔ ꯍꯧꯒꯠꯂꯂꯝꯃꯅꯀꯣ ꯅꯪꯁꯦ
ꯑꯩꯁꯨ ꯌꯥꯔꯦ ꯍꯧꯖꯤꯛꯇꯤ ꯆꯥꯝꯃꯊꯣꯏꯑꯦ ꯑꯩ ꯊꯕꯛ ꯂꯣꯏꯁꯤꯜꯂꯦ ꯌꯨꯝꯒꯤ ꯊꯕꯛ ꯀꯩ ꯀ
ꯊꯕꯛꯀ ꯌꯥꯝ ꯆꯤꯟꯕ ꯃꯥꯜꯂꯦꯀꯣ ꯅꯪꯁꯦ
ꯍꯣꯏꯅꯦ
ꯍꯣꯏꯅꯦ ꯆꯤꯟꯗ꯭ꯔꯗꯤ ꯀꯩꯅꯣ ꯑꯗꯨ
ꯑꯩ ꯊꯕꯛ ꯐꯩ ꯍꯥꯏꯕꯗꯨꯣ ꯅꯪ ꯀꯥꯎꯔꯕ꯭ꯔꯣ
ꯀꯥꯎꯔꯕ꯭ꯔꯣ ꯑꯗꯨ ꯃꯥꯄꯨꯗꯤ ꯂꯩꯃꯤꯟꯅꯗꯕꯅꯤꯅ ꯈꯪꯗꯦ ꯀꯩꯅꯣ ꯆꯤꯟꯗꯕꯨꯗꯤ ꯁꯨꯝ ꯉꯥꯡꯂꯦ ꯑꯗꯨꯕꯨ ꯑꯣꯏꯔꯁꯨ ꯇꯜꯂꯕꯗꯤ ꯉꯥꯡꯅꯔꯛꯑꯦ ꯑꯗꯨꯕꯨ ꯎ ꯎꯕꯗꯣ ꯅꯪꯒ ꯂꯩꯃꯤꯟꯅꯗꯕꯅꯤꯅ ꯀꯃꯥꯏꯅ ꯈꯪꯒꯅꯤ
ꯑꯦ ꯈꯪꯉꯣꯍꯌꯦ ꯉꯁꯤꯅ ꯈꯪꯉꯣ ꯑꯗꯨꯗꯤ ꯑꯩ ꯊꯕꯛ ꯐꯩ ꯍꯥꯏꯕꯗꯣ
ꯊꯕꯛ ꯐꯩ ꯍꯥꯏꯕꯗꯣ ꯍꯣꯏ ꯆꯤꯡꯕꯨꯗꯗꯤ ꯉꯥꯡ ꯂꯩ ꯑꯗꯨꯕꯨ ꯍꯦꯛꯇ ꯂꯩꯃꯤꯟꯅꯕ ꯃꯇꯝꯗ ꯀꯔꯤ ꯇꯧꯁꯤꯔ ꯑꯗꯨ ꯃꯇꯝꯗ ꯊꯦꯅ ꯉꯍꯜꯂꯝꯕꯅꯀꯣ
ꯑꯩꯁ ꯑꯩꯗꯤ ꯑꯗꯨꯒꯨꯝꯕ ꯆꯠꯆꯗꯦꯍꯦ ꯌꯥꯝꯅ ꯉꯜꯂꯁꯨ ꯍꯧꯒꯠꯂꯣꯏ ꯌꯥꯝ ꯊꯦꯡꯅꯁꯨ ꯍꯧꯒꯠꯂꯣꯏ ꯃꯇꯝ ꯆꯥꯡ ꯑꯃꯗ ꯍꯧꯒꯠꯀꯅꯤ
ꯑꯁ ꯌꯥꯝꯅ ꯌꯥꯝꯅꯕꯨꯗꯤ ꯌꯥꯝꯅ ꯌꯥꯝ ꯀꯩꯗꯧꯒꯦ ꯌꯥꯝꯅ ꯀꯔꯤ ꯍꯥꯏꯁꯤ꯭ꯔ ꯊꯣꯅꯥ ꯇꯄꯤꯒ ꯃꯥꯥꯡꯜꯂꯤꯀꯣ ꯊꯣꯅꯥꯒ ꯅꯨꯄꯤ ꯕꯦꯕꯥꯔ ꯌꯥꯝ ꯍꯩꯕꯤꯗꯕ ꯌꯥꯝ ꯌꯥꯝ ꯑꯗꯨꯅꯦ ꯉꯁꯥꯏꯗ ꯑꯉꯥꯡ ꯊꯧꯅꯥꯒ ꯇꯞꯄꯤꯒ ꯃꯌꯥꯝ ꯃꯥꯜꯂꯦ ꯑꯗꯨꯕꯨ ꯑꯁ ꯅꯨꯡ ꯕꯅꯤꯀꯣ ꯁꯦꯡ ꯁꯦꯡꯅ ꯍꯥꯏꯖꯕꯗꯣ‌ ꯍꯥꯏꯖꯟꯕꯗꯣ ꯍꯩꯖꯗꯦ ꯑꯈꯣꯏ ꯍꯥꯏꯖꯟꯕꯗꯣ ꯍꯩꯖꯗꯦ ꯍꯩꯖꯗꯦ ꯍꯥꯏꯁꯤ ꯌꯥꯝ ꯏꯪꯅ ꯇꯞꯄꯤ ꯋꯥꯗꯤ ꯈꯣꯟꯟꯗꯥꯗꯤ ꯐꯥꯖꯔꯤ ꯅꯣꯛꯄ ꯅꯣꯛꯄ ꯀꯗꯤ ꯁꯥꯔꯤꯌꯦ ꯅꯣꯛꯆꯕꯕꯨ ꯁꯦꯝꯕ ꯌꯥꯕ꯭ꯔꯣ ꯅꯪꯅ ꯉꯥꯡꯕꯗꯣ ꯊꯥꯖꯕꯒꯤ ꯍꯥꯏꯕꯗ ꯍꯩꯖꯕ ꯋꯥꯅꯤ ꯀꯩꯅꯣ ꯑꯦ ꯃꯟꯖꯕ ꯃꯟꯖꯕꯤꯒ ꯃꯥꯜꯂꯦ ꯃꯟꯖꯕꯤꯒ ꯃꯥꯜꯂꯦꯕ
ꯑꯣ ꯑꯗꯨꯅꯤ
ꯅꯪꯁꯨ ꯌꯥꯝ ꯊꯦꯡꯅ ꯊꯦꯡ ꯍꯧꯒꯠꯂꯤꯗꯨꯗꯤ ꯑꯩꯉꯣꯟꯗꯒ ꯍꯥꯏ ꯊꯦꯡꯅ ꯍꯧꯒꯠꯄ ꯑꯩꯗꯤ ꯄꯨꯡ ꯃꯉꯥꯗ ꯍꯧꯒꯠꯂꯦ ꯑꯩꯗꯤ ꯄꯨꯡ ꯃꯔꯤꯒꯗꯦ ꯍꯧꯒ ꯌꯥꯔꯦ ꯌꯥꯔꯦ ꯌꯥꯔ ꯌꯥꯔꯦ ꯅꯪꯒꯤ ꯑꯣꯢꯗꯕ ꯌꯥꯝꯅ ꯍꯩ ꯌꯥꯝꯅ ꯎꯕ ꯇꯥꯕꯗꯤ ꯅꯪ ꯇꯧꯔꯒꯅꯨꯀꯣ ꯑꯗꯨꯃꯅ ꯎꯕ ꯀꯅ ꯐꯅ
ꯈꯖꯤꯛ ꯇꯧꯔꯒ ꯊꯕꯛ ꯌꯥꯝ ꯇꯧꯋꯦ ꯍꯥꯏꯗꯨ
ꯇꯧꯋꯦ ꯊꯕꯛꯄꯨꯗꯤ ꯂꯩꯖꯩ ꯊꯕꯛ ꯍꯥꯏꯕꯨ ꯊꯕꯛ ꯍꯥꯏꯕꯤ ꯀꯔꯤ ꯍꯥꯏꯁꯤꯔ ꯊꯕꯛ ꯂꯩꯕ ꯃꯇꯝꯗ ꯆꯠꯄꯒꯤ ꯋꯥ ꯊꯕꯛ ꯂꯩꯌꯦ ꯍꯥꯏꯕ ꯋꯥꯅꯤ ꯐꯔꯤꯗꯒꯥ ꯂꯩꯕ ꯅꯠꯇꯦ ꯈꯣꯏꯁꯦ ꯐꯔꯤꯗ ꯂꯩꯕꯁꯦ ꯀꯔꯤ ꯀꯔꯤ ꯀꯔꯤ ꯀꯅꯥꯕ꯭ꯔꯣ ꯄꯣꯊꯥ ꯄꯣꯊꯥꯗꯕ ꯋꯥꯅꯦ
ꯐꯔꯦꯅꯦ ꯑꯗꯨ
ꯄꯣꯊꯥꯕ ꯃꯇꯝꯁꯨ ꯄꯤꯒꯗꯕꯅꯤ ꯊꯕꯛ ꯈꯛꯇꯪ ꯁꯨꯕꯁꯨ ꯌꯥꯔꯣꯏ
ꯎꯝ ꯑꯩꯗꯤ ꯑꯆꯨꯝꯕ ꯉꯥꯛ
ꯑꯩꯩꯗꯤ ꯑꯆꯨꯝꯗ ꯉꯥꯛꯇ ꯉꯥꯟꯕꯅꯦ ꯆꯨꯝꯖꯕꯤ ꯍꯥꯏ ꯅꯪꯒꯤ ꯅꯃꯤꯡ ꯆꯨꯝꯖꯕꯤ ꯍꯥꯏꯅ ꯊꯣꯟꯁꯤꯔ ꯈꯪꯗꯦꯕꯨ
ꯑꯣ ꯊꯣꯜꯂꯣ ꯊꯣꯜꯂꯣ
ꯊꯣꯜꯂꯣ ꯊꯣꯜꯂꯣ ꯆꯨꯝꯅ ꯑꯗꯨꯗꯤ ꯉꯥꯏꯗꯕꯣ ꯉꯁꯤꯗꯤ ꯀꯔꯤ ꯊꯕꯛ ꯀꯔꯤ ꯂꯩꯕ꯭ꯔꯣ ꯅꯪꯕꯣ ꯉꯔꯥꯡ ꯑꯍꯤꯡꯗ ꯅꯣꯡ ꯇꯏꯌꯦ ꯐꯖꯅ
ꯑꯗꯨ ꯑꯩꯈꯣꯏꯗꯅꯅꯦ ꯌꯥꯝ ꯐꯖꯅ ꯇꯥꯔꯛꯇꯦ ꯌꯥꯝ ꯀꯟꯅꯗꯤ ꯆꯨꯔꯛꯇꯦ ꯑꯗꯣ ꯑꯁ ꯈꯪꯗꯦ ꯌꯥꯝꯅꯗꯤ ꯆꯨꯗꯕꯤꯗꯣ ꯈꯖꯤꯛ ꯈꯖꯤꯛ ꯆꯨꯔꯒ ꯂꯦꯞꯇꯕꯤꯗꯣ ꯇꯧꯋꯦꯕ
ꯃꯄꯥꯟ ꯊꯣꯛꯄ ꯌꯥꯗꯕꯖꯥꯠꯗꯣ ꯐꯠꯇꯕꯗꯤ ꯌꯥꯏ ꯑꯗꯨ ꯆꯪꯕ ꯃꯌꯥꯝ ꯂꯝꯕꯤ ꯇꯤꯟꯕꯨ꯭ꯔꯣ ꯊꯣꯛꯣꯛꯄ ꯌꯥꯕꯔꯣ
ꯁꯇꯤꯟ ꯄꯨꯨꯔꯔꯒꯗꯤ ꯊꯣꯛꯄ ꯌꯥꯏ
ꯊꯣꯛꯄ ꯌꯥꯏꯌꯦ ꯑꯗꯨ ꯂꯝꯕꯤꯗꯨ ꯑꯗꯨ ꯍꯥꯏꯔꯤꯗꯣ ꯀꯣ ꯀꯣꯏꯂꯥ ꯄꯥꯛ ꯍꯩꯖꯤꯟꯂꯨꯒꯤꯅꯨ ꯀꯩꯕ ꯀꯣꯏꯂꯥ ꯄꯥꯛ ꯍꯩꯖꯤꯟꯂꯨꯒꯤꯅꯨ ꯑꯩ ꯊꯦꯡꯅ ꯄꯥꯝꯃꯦ ꯍꯥꯏꯔ ꯈꯨꯗꯛꯇ ꯌꯥꯕꯅꯦ ꯄꯥꯛ ꯍꯩꯖꯤꯟꯂꯨꯒꯤꯅꯨ ꯑꯩꯅ ꯌꯥꯝ ꯉꯝꯕꯒꯤ ꯇꯥ꯭ꯏꯞꯇ ꯀꯌꯥꯕꯨ ꯆꯪꯕ꯭ꯔꯣ ꯂꯩꯈꯣꯝꯅ ꯂꯩꯕꯨ ꯂꯩꯔꯗꯤ ꯁꯦꯝꯕꯤ ꯀꯩꯅꯣ
ꯂꯩ ꯂꯩ
ꯂꯩꯈꯣꯝꯅ ꯆꯠꯊꯣꯛꯄ ꯌꯥꯗ꯭ꯔꯦ
ꯌꯥꯗ꯭ꯔꯦ ꯑꯩꯈꯣꯏꯗ ꯂꯥꯛꯎ ꯂꯩꯈꯣꯝꯒ ꯂꯩꯇꯦ ꯑꯩꯈꯣꯏꯗꯤ ꯂꯩꯈꯣꯝ ꯂꯩ ꯍꯥꯏꯁꯤꯕꯨ ꯀꯔꯤꯔꯣ ꯅꯨꯡ ꯍꯦꯛ ꯊꯣꯝꯖꯤꯜꯂꯣ ꯀꯣꯏꯂꯥꯁꯒꯤ ꯃꯅꯥꯀ ꯂꯩꯥꯏꯌꯦ ꯀꯩꯅꯣ ꯀꯣꯏ ꯂꯥꯁꯅꯥꯇ ꯂꯩꯒ ꯅꯣꯡꯇꯥꯕꯥꯕꯨ ꯅꯨꯡꯉꯥꯏꯇꯥꯕ ꯍꯥꯏꯕꯥꯁꯤ ꯀꯁꯤ꯭ꯔꯥ ꯅꯥꯜꯂꯥꯒꯤꯗꯤ ꯈꯥꯔꯥꯗꯤ ꯇꯜꯂꯦ ꯅꯨꯡꯁꯥ ꯊꯣꯛꯔꯗꯤ ꯐꯔꯗꯕꯥꯅꯤ ꯉꯁꯤꯁꯨ ꯑꯩ ꯅꯨꯡꯁꯥꯕꯨ ꯌꯥꯝ
ꯏꯁꯤꯡ ꯀꯔꯤ ꯍꯥꯏꯅꯣ ꯏꯁꯤꯡ ꯀꯔꯤ ꯇꯧꯅꯨ ꯏꯁꯤꯡ ꯊꯛꯅꯤꯡꯕꯅ ꯈꯨꯔꯥꯝꯂꯤꯕꯣ ꯅꯪꯕꯨ ꯅꯠꯇꯦ ꯑꯩꯅ ꯍꯥꯏꯕꯗꯤ ꯅꯨꯡꯁꯥꯕꯨ ꯉꯥꯏꯔꯤ ꯍꯥꯏꯕꯅꯦ ꯑꯗꯨꯅꯦ ꯅꯪ ꯈꯧꯔꯥꯡꯅ ꯉꯥꯏ ꯉꯥꯏꯔꯤ ꯍꯥꯏꯕ ꯅꯠꯇ꯭ꯔꯣ
ꯑꯣꯏ
ꯈꯧꯔꯥꯡ ꯉꯥꯏꯖꯕꯗꯣ ꯈꯧꯔꯥꯡ ꯉꯥꯏꯖꯕꯤ ꯏꯁꯤꯡ ꯊꯛꯅꯤꯡꯒꯨꯝꯅꯣꯡ ꯊꯛꯅꯤꯡꯕ꯭ꯔꯥ ꯍꯥꯏꯕꯅꯤꯅ ꯑꯩ ꯍꯥꯏꯕꯗꯤ ꯍꯣꯏꯕ ꯍꯣꯏꯕ ꯍꯣꯏꯕ ꯍꯣꯏꯅꯦ ꯑꯗꯨ ꯍꯥꯏꯕ ꯀꯩꯅꯣ ꯑꯁ ꯍꯦꯛꯇ ꯍꯥꯏꯕ ꯇꯝꯕꯁꯦ ꯅꯪꯁꯦ ꯍꯦꯛꯇ ꯐꯤꯔꯣꯜ ꯁꯨꯅꯕꯁꯨ ꯌꯥꯝ ꯂꯩꯌꯦ ꯑꯗꯨ ꯅꯨꯡꯁꯥ ꯊꯣꯔꯣ ꯑꯗꯨꯗꯤ ꯎꯄꯥꯏ ꯂꯩꯇꯦ ꯐꯤꯔꯣꯟꯒꯁꯨ ꯑꯩꯗꯤ ꯑꯩꯒꯤ ꯁꯨꯕꯤꯌꯨꯅꯦ ꯀꯩꯅꯣ ꯐꯤꯔꯣꯝ ꯄꯤꯔꯛꯀꯦ ꯁꯨꯕꯤꯒꯦ ꯄꯨꯔꯛꯑꯣ ꯑꯗꯣ ꯅꯣꯡ ꯇꯥꯏꯌꯦ ꯅꯣꯡ ꯇꯥꯏ ꯑ ꯅꯣꯡ ꯆꯨꯔꯗꯤ ꯑꯩ ꯐꯤꯔꯣꯟ ꯁꯨꯗꯦ ꯑꯩꯒꯤꯗꯤ ꯐꯨꯔꯤꯠꯇꯤ ꯑꯉꯧꯕ ꯉꯛꯇꯅꯦ ꯑꯉꯧꯕ ꯃꯇꯝꯗ ꯐꯖꯅ ꯁ ꯁꯨꯕꯤꯗꯗꯤ ꯌꯥꯔꯣꯏ ꯑꯗꯨ ꯑꯣꯏꯔꯗꯤ ꯅꯨꯡꯁꯥ ꯁꯥꯏ ꯌꯥꯝ ꯁꯥꯔꯛ ꯈꯔ ꯉꯟ ꯄꯨꯔꯛꯑꯣ ꯍꯧꯖꯤꯛꯇꯤ ꯌꯥꯔꯣꯏ ꯋꯥꯁꯤꯡ ꯃꯦꯆꯤꯟꯗ ꯁꯨꯕꯗꯣ ꯈꯔ ꯁꯦꯡꯗꯕ ꯍꯥꯏꯇꯥꯔꯦꯀꯣ ꯁꯦꯡꯅ ꯍꯥꯏꯔꯗꯤ ꯋꯥꯁꯤꯡ ꯃꯦꯆꯤꯟ ꯁꯨꯕꯗꯣ ꯑꯩꯗꯤ ꯑꯗꯨꯒꯨꯝꯕ ꯁꯨꯖꯗꯦ ꯑꯩꯗꯤ ꯊꯨꯠ ꯅꯁꯨꯨꯒꯅꯤ ꯍꯦ ꯑꯩꯗꯤ